ꯕ ꯑ ꯇꯥꯔꯦ ꯇꯥꯔꯦꯕꯣ
ꯑ ꯒꯨꯗ ꯃꯣꯔꯅꯤꯡ ꯇꯥꯏꯀꯣ
ꯑꯥ ꯇꯔꯦ
ꯎꯝ ꯀꯔꯤ ꯂꯩꯔꯨꯕꯅꯣ ꯉꯁꯥꯏꯗꯣ
ꯉꯥ ꯂꯩꯔꯨꯕꯅꯤ
ꯑꯣ ꯌꯥꯝ ꯊꯥꯞꯄ꯭ꯔꯥ ꯅꯣꯏ ꯑꯗꯨꯗꯒꯦ
ꯌꯥꯝ ꯀꯟꯅ ꯊꯥꯞꯄ ꯑꯣꯏꯗꯦ ꯁꯥꯏꯀꯜꯗꯕꯨꯗꯤ ꯆꯠꯂꯤꯅꯦ
ꯑꯣ ꯁꯥꯏꯀꯜꯗ ꯑꯁ ꯌꯥꯝ ꯅꯨꯡꯁꯤꯍꯦ ꯁꯥꯏꯀꯜ ꯗꯤ ꯍꯦꯍꯦ ꯁꯥꯏꯀꯜ ꯊꯧꯗꯕ ꯀꯨꯏꯔꯦ ꯆꯍꯤ ꯀꯌꯥ ꯁꯨꯔꯝꯃꯅꯤ ꯁꯥꯏ ꯀꯜ ꯊꯧꯗꯕꯁꯦ ꯑꯩ ꯅꯤꯡꯁꯪ ꯑꯣ ꯌꯥꯝ ꯅꯨꯡꯁꯤꯅꯦ ꯁꯥꯏꯀꯜ ꯊꯧꯔꯒ ꯑꯃ ꯗꯨꯝ ꯃꯇꯝ ꯑꯃꯗꯒꯣ ꯑꯗꯨꯕꯧꯗ ꯍꯥꯏꯗꯤ ꯍꯧꯖꯤꯛꯄꯨꯗꯤ ꯊꯧꯗ꯭ꯔꯦꯕꯀꯣ ꯃꯇꯝ ꯑꯃꯥꯗ ꯑꯦꯂꯥꯚꯦꯟ ꯇꯨꯌꯦꯜꯞꯀ ꯀꯥꯔꯛꯄ ꯑꯗꯨꯋꯥꯏꯗꯨꯗꯀꯣ ꯌꯥꯝ ꯊꯧꯔꯝꯕꯅꯦ ꯎꯝ
ꯇꯨꯏꯁꯟꯒꯁꯦ ꯁꯥꯏꯀꯜꯗꯒ ꯑꯗꯨꯝ ꯆꯠꯂꯝꯕꯅꯤ
ꯑꯣ ꯑꯗꯣ ꯏꯁꯥꯒꯤꯁꯦ ꯀꯔꯝꯕ ꯁꯥꯏꯀꯜꯅꯣ ꯒꯤꯌꯔꯒꯤꯔꯥ ꯁꯨꯝ ꯅꯣꯔ ꯅꯣꯔꯃꯦꯜꯒꯤꯗꯨꯔꯣ
ꯅꯣꯔꯃꯦꯜꯒꯤ ꯗꯨꯅꯦ
ꯑꯣ
ꯂꯥꯗꯤ ꯕꯥꯏꯛ ꯑꯅ ꯑꯃ ꯂꯩꯕꯗꯣ
ꯑꯣ ꯀꯔꯤ ꯀꯂꯥꯔꯅꯣ ꯄꯤꯡ ꯑꯣꯏꯔꯝꯗꯣ ꯃꯥꯜꯂꯦ
ꯍꯣꯏ ꯂꯩ ꯃꯆꯨ
ꯂꯩꯁꯥꯕꯤꯁꯤꯡꯁꯦ ꯑꯗꯨ ꯑꯅꯝꯕ ꯄꯥꯝꯕꯗꯣ ꯅꯣꯏ ꯀꯂꯥꯔꯗ
ꯑꯩꯁꯤ ꯁꯥꯏꯀꯜꯁꯤꯗ ꯀꯣꯂꯦꯖ ꯇꯝ ꯆꯠꯂꯝꯃꯦ
ꯎꯝ ꯑꯗꯨꯝ ꯍꯥꯏꯗꯤ ꯀꯌꯥ ꯊꯥꯞꯇꯕ꯭ꯔ ꯅꯣꯏ ꯑꯗꯨꯗꯒꯤ
ꯎꯝ ꯌꯥꯝ ꯊꯥꯞꯇꯤꯌꯦ ꯈꯣꯏ ꯀꯣꯂꯦꯖꯇꯨꯁꯨ ꯅꯛꯑꯦꯕ ꯑꯗꯨꯝ ꯈꯣꯡꯅ ꯆꯞ ꯆꯠꯂꯗꯤ ꯈꯤꯇꯪꯗꯤ ꯂꯥꯞꯄ
ꯑꯣ ꯎꯝ ꯐꯩꯗ ꯃꯤ ꯍꯣꯖꯤꯛ ꯐꯣꯔꯦꯟꯗ ꯒꯗꯤ ꯑꯇꯩ ꯀꯩꯅꯣ ꯌꯥꯔꯤꯕ ꯃꯈꯩ ꯁꯥꯏꯀꯜꯒꯨꯝꯕ ꯄꯥꯕ꯭ꯂꯤꯛ ꯇ꯭ꯔꯥꯟꯁꯄꯣꯔꯠ ꯀꯣ ꯑꯦꯂꯦꯛꯇ꯭ꯔꯤꯛ ꯚꯦ ꯀꯜ ꯁꯤ ꯄ꯭ꯔꯣꯃꯣꯠ ꯇꯧꯅꯔꯕꯅꯦ ꯍꯧꯖꯤꯛꯁꯦ ꯑꯩꯈꯣꯏꯗꯅꯦ ꯄꯦꯇ꯭ꯔꯣꯜ ꯗꯤꯖꯜ ꯄꯦꯇ꯭ꯔꯣꯜ ꯗꯤꯖꯜ ꯇꯧ ꯂꯩꯕꯁꯦ ꯎꯝ
ꯃꯤ ꯑꯃꯃꯝꯒ ꯄꯦꯇ꯭ꯔꯣꯜ ꯗꯤꯖꯟ ꯑꯃꯃꯝꯒ
ꯑꯗꯨꯅꯦ ꯑꯗꯨꯃꯥꯏꯅ ꯇꯧꯔꯛꯄꯗꯗꯤ ꯆꯍꯤ ꯈꯔ ꯂꯩꯔꯒꯗꯤ ꯐꯖꯔꯥꯅꯤꯍꯥ ꯍꯧꯖꯤꯛꯁꯨ ꯋꯥꯕ ꯍꯧꯔꯕꯅꯦ ꯅꯠꯇ꯭ꯔꯣ ꯁꯥꯕꯒꯤ ꯆꯥꯡꯁꯦ ꯑꯗꯨꯝ ꯅꯣꯡꯃ ꯅꯣꯡꯃꯒꯤ
ꯑꯗꯨꯝ ꯍꯦꯟꯀꯠꯂꯛꯅꯦ ꯎ ꯋꯥꯅ ꯑꯗꯨꯝ ꯌꯥꯟꯊꯠꯄ
ꯃꯥꯅꯦ ꯈꯪꯅ ꯈꯪꯅꯀꯣ ꯃꯌꯥꯝꯁꯦ ꯃꯌꯥꯝꯒꯤꯅꯦ ꯍꯥꯏꯕꯗꯨꯗ ꯊ ꯁꯥꯡꯕꯤꯤꯗꯔꯦꯅꯦ
ꯊꯦꯡꯅꯔꯀꯥꯟꯗ ꯋꯥꯔꯀꯥꯟꯗ ꯈꯪꯉꯛꯇꯧꯕ ꯋꯥꯕ ꯌꯧꯗ ꯇꯣꯏꯅꯦ
ꯃꯥꯅꯦ ꯃꯥꯅꯦ ꯋꯥꯕꯁꯦ ꯍꯧꯖꯤꯛꯁꯦ ꯀꯩꯅꯣꯅꯦ ꯑꯥꯏꯂꯦꯟꯁ ꯁꯦ ꯑꯁꯣꯝꯁꯨ ꯈꯪꯂꯝꯒꯅꯤ ꯑꯥꯏꯂꯦꯟꯁꯦ ꯑꯥꯏꯂꯦꯟ ꯐꯅꯌꯥꯝ ꯂꯨꯞꯈ꯭ꯔꯕꯅꯦ ꯇꯨꯕꯥꯂꯨ ꯀꯥꯏꯁꯦ ꯑꯈꯣꯏꯅ ꯍꯣꯔꯦꯟ ꯒꯨꯒꯜ ꯇꯧꯔꯒ ꯌꯦꯡꯉꯨꯀꯣ ꯇꯨꯕꯥꯂꯨ ꯍꯧꯈꯤꯕ ꯃꯃꯥꯡ ꯆꯍꯤꯗꯣ ꯃꯃꯥꯡ ꯆꯍꯤꯗ ꯇꯨꯕꯥꯂꯨꯒ ꯑꯅꯤꯅꯦ ꯂꯨꯞꯈꯤꯕ ꯄꯨꯔ ꯂꯨꯞꯈ꯭ꯔꯕꯅꯦ ꯇꯨꯕꯥꯂꯨ ꯑꯥꯏꯂꯦꯟ ꯒꯥꯏꯁꯦ ꯀꯣ ꯍꯧꯖꯤꯛꯀꯤ ꯒ꯭ꯂꯣꯕꯜ ꯋꯥꯔꯃꯤꯡꯁꯤꯅꯀꯣ
ꯎꯝ
ꯑꯗꯩ ꯏꯁꯤꯡꯒꯤ ꯂꯦꯕꯦꯜꯗꯨ ꯍꯦꯟꯒꯠꯂꯛꯄꯗ ꯑꯥꯏꯂꯦꯟꯗꯣ ꯁꯞꯃꯔꯁ ꯇꯧꯈ꯭ꯔꯕ ꯂꯨꯞꯈ꯭ꯔꯕ ꯁꯥꯊꯤꯔꯗꯤ ꯌꯦꯡꯉꯣꯅꯦ ꯈꯔ ꯂꯩꯔꯒꯗꯤ ꯍꯧꯖꯤꯛ ꯑꯥꯏꯂꯦꯟ ꯀꯟꯇ꯭ꯔꯤ ꯃꯌꯥꯝ ꯌꯥꯎꯔꯤꯕꯀꯣ
ꯎꯝ
ꯁꯤ ꯃꯌꯥꯝꯁꯦ ꯑꯗꯨꯝ ꯃꯨꯠꯀꯗꯕꯅꯦ ꯍꯥꯏꯗꯤ ꯑꯗꯨꯝ ꯍꯧꯖꯤꯛꯀꯤ ꯍꯧꯖꯤꯛ ꯑꯩꯈꯣꯏ ꯁꯃꯨꯗ꯭ꯔꯗꯁꯨ ꯍꯥꯏꯗꯤ ꯑꯥꯏꯁꯕꯔꯛ ꯃꯌꯥꯝꯗꯣ ꯑꯗꯨꯝ ꯕꯦꯜ ꯇꯧꯔꯛꯄꯗꯕꯣ
ꯎꯝ
ꯑꯗꯨꯃꯥꯏꯅ ꯇꯧꯔꯛꯄꯗ ꯃꯣꯊꯣꯛ ꯃꯊꯥꯡ ꯇꯧꯔꯛꯄꯅꯦꯅ ꯑꯩꯈꯣꯏ ꯌꯥꯝ ꯍꯣꯡꯈ꯭ꯔꯦꯗ ꯑꯩꯈꯣꯏ ꯑꯦꯒ꯭ꯔꯤꯀꯜꯆꯔꯒꯤꯀꯣ ꯂꯧꯎ ꯁꯤꯡꯎꯕꯒꯤ ꯑꯗꯨꯒꯨꯝꯕꯒꯤ ꯂꯝꯗꯁꯨꯀꯣ ꯌꯥꯝꯅ ꯑꯍꯣꯡꯕ ꯂꯥꯛꯈ꯭ꯔꯦꯗ ꯁꯤ ꯒ꯭ꯂꯣꯕꯜ ꯋꯥꯔꯃꯤꯡꯁꯤꯅꯀꯣ
ꯎꯝ
ꯑꯗꯣ ꯈꯪꯗꯦ ꯀꯔꯤ ꯑꯣꯏꯔꯛꯀꯗꯧꯕꯅꯣ
ꯌꯦꯡꯕ ꯇꯥꯕꯅꯤ ꯉꯥꯏꯕ ꯇꯥꯕꯅꯤ
ꯎꯝ ꯑꯗꯣ ꯑꯩꯈꯣꯏꯕꯨꯗꯤ ꯍꯥꯏꯅ ꯍꯥꯏꯅꯀꯣ ꯑꯗꯨꯝ
ꯎꯝ
ꯑꯩꯈꯣꯏꯒꯤꯗꯤ ꯍꯧꯈ꯭ꯔꯅꯦꯕꯀꯣ ꯅꯠꯇ
ꯂꯥꯛꯂꯤꯕ ꯑꯩꯈꯣꯏꯒꯤ ꯀꯃꯤꯡ ꯖꯦꯅꯦꯔꯦꯁꯟ ꯏꯆꯥ ꯏꯁꯨꯁꯤꯡꯒꯤꯀꯣ
ꯎꯝ
ꯑꯣꯏꯅꯤꯅꯦ ꯑꯩꯈꯣꯏ ꯑ ꯋꯥ ꯍꯧꯗꯣꯏꯁꯦ ꯑꯗꯣ ꯏꯆꯟꯗꯤ ꯉꯁꯤ ꯀꯔꯤ ꯀꯔꯤ ꯊꯧꯔꯝ ꯂꯩꯕ꯭ꯔꯥ ꯀꯣ ꯉꯥ ꯆꯥꯕ ꯊꯧꯔꯝ ꯑꯁꯦꯨꯝ ꯑꯨꯝꯅ ꯑꯃ ꯏꯁꯄꯦꯁꯦꯜ ꯑꯣꯀꯦꯖꯟꯒꯨꯝꯕ ꯂꯩꯕꯖꯥꯠꯔꯥ
ꯉꯁꯤꯁꯦ ꯑꯩꯈꯣꯏꯁꯦ ꯂꯥꯛꯀꯅꯤ ꯍꯥꯏꯕ ꯃꯌꯨꯝ ꯄꯥꯟꯈꯤꯕꯗꯣ ꯑꯩꯈꯣꯏ ꯏꯆꯦ ꯑꯍꯜ ꯑꯃ
ꯑꯥ
ꯑꯗꯨ ꯉꯁꯤ ꯂꯥꯛꯀꯅꯤꯅ ꯍꯥꯏꯕ ꯑꯗ
ꯎꯝ
ꯑꯉꯥꯡꯗꯨꯅ ꯉꯥꯍꯩ ꯇꯥꯅꯤꯡꯉꯦꯅ ꯍꯥꯏꯕꯗꯨ ꯉꯥꯍꯩ ꯂꯩꯔꯨꯅꯤ
ꯑꯣ ꯉꯥꯍꯩꯁꯦ ꯀꯩꯅꯣ ꯑꯣꯛꯁꯥ ꯈꯔ ꯃꯥꯟꯕꯗꯣ
ꯍꯔ
ꯁꯔꯨ ꯌꯥꯎꯗꯕꯗꯀꯣ ꯌꯥꯝꯅ ꯍꯣꯏ ꯍꯣꯏ ꯍꯣꯏ ꯍꯣꯏ ꯎꯝ
ꯀꯦꯖꯤꯗ ꯆꯥꯝꯃꯒ ꯍꯨꯝꯐꯨ ꯄꯤꯔꯝꯃꯤ ꯌꯥ ꯅꯠꯇꯦ ꯆꯅꯤꯒ ꯍꯨꯝꯐꯨ ꯆꯅꯤꯒ ꯍꯨꯝꯐꯨ ꯄꯤꯔꯝꯃꯦ
ꯎꯝ ꯀꯤꯂꯣꯗ
ꯍꯣꯏ
ꯀꯤꯂꯣꯗ ꯆꯅꯤ ꯍꯨꯝꯐꯨ ꯑꯗꯨꯝ ꯇꯥꯡꯉꯤꯅꯦꯀꯣ
ꯎꯝ ꯉꯥꯗꯗꯤ ꯇꯥꯡꯉꯕꯅꯦ ꯑꯗꯣ ꯈꯪꯗꯦꯗ ꯇꯥꯡꯉꯦ ꯍꯥꯏꯗꯣꯏꯔ ꯄꯣꯠꯀꯤ ꯃꯃꯜꯗꯤ ꯂꯣꯏ ꯍꯦꯜꯂꯦꯗꯅ
ꯑꯗꯨ ꯑꯩꯈꯣꯏꯒꯤ ꯁ꯭ꯋꯥꯥꯏꯒꯤ ꯑꯣꯏꯔꯗꯤ ꯑꯗꯨꯝ ꯌꯥꯕꯀꯣ ꯑꯗꯣ ꯎꯟꯒꯤ ꯁꯣꯝꯗꯒꯤ ꯄꯨꯔꯛꯄꯗꯨ ꯈꯤꯇꯪꯗꯤ ꯀꯩꯅꯣ ꯇꯧꯋꯦ ꯑꯗꯨꯁꯨ ꯇꯥꯗꯒꯤ ꯄꯣꯔꯛꯄꯅꯤꯅꯀꯣ ꯑꯃꯨꯛ ꯑꯗꯨꯒꯤ ꯑꯃꯨꯛ ꯇꯥꯡ ꯂꯩꯕꯅꯤꯅꯦ
ꯑꯩꯗꯤ ꯑꯩꯈꯣꯏꯒꯤ ꯁꯤꯒꯤ ꯂꯣꯀꯦꯜꯒꯤ ꯉꯥꯅ ꯍꯦꯟꯅ ꯍꯥꯎꯖꯩꯗ꯭ꯔꯥ
ꯍꯥꯎꯋꯦꯀꯣ
ꯍ
ꯍꯥꯏꯗꯤ ꯏꯁꯥꯒꯤ ꯍꯣꯏ ꯑꯗꯨꯝ ꯍꯥꯎꯋꯦ ꯑꯗꯨꯝ
ꯑꯩꯒꯤ ꯄꯨꯈ꯭ꯔꯤꯗꯩꯒ ꯐꯥꯕꯗꯣ ꯑꯗꯨꯗꯤ ꯃꯆꯤꯟꯖꯥꯛꯀ ꯊꯥꯗ꯭ꯔꯗꯤ ꯑꯗꯨꯝ ꯊꯨꯝꯃꯒ ꯑꯗꯨꯝ
ꯎꯝ ꯃꯥꯅꯦ ꯃꯥꯅꯦ ꯇꯨꯝꯝꯇ ꯇꯧꯔꯀꯣ ꯍꯥꯎ ꯍꯥꯎꯕꯅꯤ ꯑꯗꯨꯝ ꯍꯜꯂꯣ ꯇꯥꯕ꯭ꯔꯥ ꯏꯆꯟ
ꯍꯂꯣ ꯑꯗꯤ ꯆ ꯀꯞꯄꯒ ꯑꯗꯨꯝ ꯂꯩ꯭ꯔ ꯃꯥꯜꯂꯦ ꯈꯜꯂꯤ
ꯑꯣ ꯑꯗꯣ ꯍꯧꯖꯤꯛ ꯉꯥ ꯊꯣꯡꯗꯣꯏꯁꯦ ꯀꯅꯥꯅ ꯊꯣꯡꯗꯣꯏꯅꯣ ꯂꯩꯔꯛꯄꯗꯤ ꯆꯠꯅ ꯂꯩꯔꯛꯄꯅꯤꯅ ꯊꯣꯛ
ꯈꯣꯏ ꯃꯥꯒ ꯈꯣꯏ ꯄꯥꯒ ꯇꯣꯡꯉ ꯍꯧꯔ ꯀꯗ
ꯑ ꯑꯗꯨꯅꯦꯕ ꯑꯗꯣ ꯏꯆꯦꯗ ꯍꯣꯔꯦꯟ ꯑꯣ ꯑꯥ ꯍꯥ
ꯑꯩꯈꯣꯏ ꯍꯧ ꯌꯥꯝꯅ ꯃꯔꯝ ꯌꯥꯝ ꯃꯣꯛꯏꯌꯦ ꯍꯜꯂꯣ
ꯍꯣꯏ ꯇꯥꯔꯦ ꯇꯥꯔꯦ ꯍꯥꯏꯔꯛꯑꯣ
ꯑꯣ ꯑꯩꯈꯣꯏ ꯏꯆꯤꯟ ꯏꯅꯥꯎꯁꯦ ꯃꯔꯝ ꯌꯥꯝ ꯃꯣꯛꯏ ꯑꯩꯈꯣꯏ ꯕꯕꯥꯅ ꯍꯥꯏꯅꯤꯡꯉꯁꯤ ꯑꯗꯨꯒꯤ ꯃꯌꯥꯝꯗꯒꯤ ꯍꯦꯟꯅ ꯂꯨꯅꯁꯨ ꯇꯧꯏꯌꯦ ꯃꯣꯏꯅ
ꯀꯅꯥꯕꯨ ꯅꯪꯉꯣꯟꯗ
ꯃꯔꯝ ꯃꯣꯛꯄꯒꯤ ꯅꯠꯇꯦ ꯑꯩ ꯏꯇꯣꯝ ꯅꯠꯇꯕ ꯑꯩꯈꯣꯏ ꯏꯆ ꯏꯅꯥꯎ ꯂꯣꯏꯅꯃꯛ
ꯑꯥ
ꯁꯨꯝ ꯑꯉꯥꯡ ꯑꯣꯏꯔꯤꯉꯩꯗꯒꯤ ꯍꯧꯔꯒ ꯃꯤ ꯑꯇꯣꯞꯄꯒꯤ ꯑꯉꯥꯡꯒ ꯃꯥꯟꯅꯔꯛꯇꯦ ꯃꯔꯝ ꯌꯥꯝ ꯃꯣꯛꯏ ꯍꯥꯏꯗꯤ ꯍꯣꯏ
ꯑꯁ ꯌꯥꯝ ꯐꯩ ꯍꯥꯏ ꯑꯗꯨꯗꯤ
ꯑꯗꯨꯒꯤ ꯃꯥꯅꯁꯨ ꯌꯥꯝ ꯃꯌꯥꯝꯗꯒꯤ ꯍꯦꯟꯅ ꯂꯨꯅ ꯇꯧꯔꯕꯅꯤ ꯃꯌꯥꯝ ꯂꯨꯅ ꯇꯧꯅꯩꯁꯤꯗꯒꯤ ꯍꯦꯟꯅ ꯑꯩꯈꯣꯏꯅ ꯈꯪꯗꯕꯩ ꯋꯥꯅꯤ
ꯑꯥ ꯌꯥꯝ ꯐꯩ ꯌꯥꯝ ꯅꯨꯡꯁꯤ ꯌꯥꯝ ꯅꯨꯡꯁꯤꯕ ꯋꯥꯔꯤꯅꯦ ꯁꯤꯗꯤ ꯍꯥꯏꯗꯤ ꯃꯤꯁꯦ ꯑꯅꯝꯕꯁꯦꯀꯣ ꯑꯩꯈꯣꯏ ꯏꯃꯥ ꯏꯄꯥꯁꯤꯡꯁꯦ ꯆꯥꯡꯗꯝꯅꯕꯀꯣ ꯍꯥꯏ ꯑꯇꯩꯗꯒ ꯑꯗꯨꯝ ꯈꯔ ꯇꯧꯅꯕ ꯀꯥꯟꯗꯀꯣ ꯃꯣꯏ ꯑꯇꯩꯒꯤ ꯑꯉꯥꯡꯁꯤꯡꯅ ꯍꯦꯟꯅ ꯊꯕꯗꯧꯅ ꯇꯧ ꯍꯥꯏꯕꯒꯤ ꯑꯗꯨꯝ ꯑꯅꯝꯕꯅ ꯌꯥꯝꯃꯦꯕꯀꯣ ꯍꯥꯏꯗꯤ ꯍꯥꯏꯗꯤ ꯁꯝꯅ ꯍꯥꯏꯔꯕꯗ ꯑꯥ
ꯃꯤ ꯃꯆꯥꯥꯗ ꯐꯥꯏ
ꯑꯣ ꯃꯤ ꯃꯆꯥꯁꯤꯗꯤ ꯏꯁ ꯃꯔꯝ ꯌꯥꯝ ꯑꯣꯛꯑꯦ ꯂꯥꯏꯔꯤꯛ ꯂꯥꯏꯁꯨ ꯄꯥꯏ ꯅꯣꯏꯗꯤ ꯀꯥꯟꯅꯗꯦ ꯆꯥꯛ ꯆꯦꯡ ꯇꯤꯡꯅꯕꯅꯦꯅ ꯍꯥꯏꯕꯗꯨ ꯅꯣꯏꯗ ꯏꯆꯟ ꯅꯣꯏꯗ ꯁꯨꯃꯥꯏꯅ ꯍꯥꯏ ꯃꯁꯤꯗꯤ ꯌꯥꯝꯅ ꯅꯨꯡꯉꯥꯏ ꯇꯥꯕꯗ ꯑꯗꯨꯝ ꯎꯝ
ꯑꯗꯣ ꯑꯩꯈꯣꯏꯗꯤ ꯀꯩꯅꯣ ꯇꯧꯔꯕ ꯅꯠꯇꯦꯕ ꯑꯉꯥꯡ ꯑꯣꯏꯔꯤꯉꯩꯗꯒ ꯁꯨꯝ ꯉꯥꯏꯒ ꯇꯧꯕ ꯂꯩꯇꯅ ꯀꯨꯝꯍꯩ ꯍꯔꯥꯎ ꯂꯥꯛꯄꯗ ꯐꯤꯔꯣꯜ ꯂꯩꯕꯤꯌꯨ ꯍꯥꯏꯕ ꯑꯣꯏꯔꯣ ꯅꯠꯇ꯭ꯔꯒꯅ ꯑꯆꯥꯄꯣꯠ ꯂꯩꯕꯤꯌꯨ ꯍꯥꯏꯕ ꯑꯣꯏꯔꯣ ꯅꯤꯡꯉꯥꯏꯒ ꯇꯧꯅꯩꯗꯅ ꯑꯉꯥꯡꯁꯤꯡꯁꯦ ꯑꯗꯨꯝ ꯑꯩꯈꯣꯏꯗꯤ ꯑꯗꯨꯒꯨꯝꯕ ꯉꯥꯏꯕ ꯑꯝꯇ ꯇꯧꯔꯛꯇꯦꯕ
ꯎꯝ ꯏꯁꯥꯅ ꯍꯦꯛ ꯈꯪꯂꯛꯄꯗꯒꯤꯗꯒꯤ ꯎꯝ
ꯑꯗꯨꯝ ꯒ꯭ꯌꯥꯟ ꯇꯥꯔꯛꯄꯗ ꯑꯗꯨꯝ ꯈꯪꯗꯦ ꯅꯤꯡꯉꯥꯏ ꯇꯧꯕꯗꯣ ꯀꯩꯅꯣꯝꯇ ꯈꯪꯉꯛꯇ꯭ꯔꯦꯕ
ꯌꯥꯝ ꯍꯩꯌꯦ ꯑꯗꯨꯅꯦ ꯁꯤ ꯏꯃꯥ ꯂꯧꯕꯩꯔꯥ ꯕꯕꯥ ꯂꯧꯕꯩꯔꯥ ꯀꯣ
ꯎꯝ
ꯑꯅꯤꯃꯛ ꯂꯧꯋꯦꯅ
ꯎꯝ ꯏꯆꯝ ꯅꯥꯕꯗꯤ ꯀꯃꯥꯏꯅ ꯇꯧꯔꯕ ꯈꯔ ꯐꯔꯕ
ꯐꯔꯒꯨꯝꯕꯅꯦ
ꯎꯝ ꯃꯁꯤ ꯉꯥꯗꯣ ꯐꯖꯅ ꯆꯥꯊꯣꯛꯑꯣ ꯑꯗꯨꯒ ꯉꯥ ꯊꯣꯡꯕꯗꯣ ꯐꯖ ꯆꯠꯊꯣꯛ ꯑ ꯑꯗꯨꯝ ꯐꯔꯗꯕꯅꯦ
ꯉꯁꯥꯏꯅ ꯆꯔꯥꯕꯨꯗꯤ ꯋꯥꯟꯊꯣꯛꯄꯅꯤꯗ ꯈꯨꯠꯁꯦ ꯍꯣꯏ ꯂꯥꯛꯄꯗ ꯊꯦꯡꯒꯅꯤꯅ ꯍꯥꯏꯗꯤ ꯆꯥꯛꯂꯥ ꯑꯃ ꯀꯨꯏꯅ ꯂꯩꯕꯗꯣ ꯉꯝꯃꯣꯏꯅ
ꯎꯝ ꯐꯩꯌꯦ ꯍꯧꯖꯤꯛꯇꯤ ꯔꯤꯀꯣꯕꯔ ꯇꯧꯔꯤꯕꯅꯤꯅꯀꯣ ꯑꯗꯨꯃꯥꯏꯅ ꯆꯥꯇꯧꯕꯗꯣ ꯐꯩ ꯑꯗ ꯏꯃꯥꯅ ꯊꯣꯡꯕꯁꯦ ꯀꯃꯥꯏꯅ ꯊꯣꯡꯉꯦ ꯉꯥꯁꯦ ꯀꯃꯥꯏꯅ ꯍꯥꯏꯗꯤ ꯊꯣꯡꯕ ꯍꯥꯏꯗꯤ ꯅꯣꯏꯗꯤ ꯑꯅꯝꯕ ꯉꯥꯁꯦ ꯌꯥꯝ ꯆꯥꯒꯜꯂꯦꯗꯅꯀꯣ ꯑꯩꯈꯣꯏ ꯍꯣꯏ ꯃꯅꯤꯄꯨꯔꯗ ꯑꯅꯝꯕ ꯑꯗꯨꯝ ꯆꯥꯒꯜꯂꯦꯀꯣ ꯉꯥꯁꯦ ꯌꯥꯝ ꯈꯔ ꯉꯥꯎꯋꯦꯕꯀꯣ ꯉꯥꯗꯀꯣ ꯑꯗꯣ ꯉꯥꯁꯦ ꯃꯁꯥ ꯃꯁꯥꯒꯤ ꯊꯣꯡꯕ ꯏꯁꯇꯥꯏꯜ ꯍꯥꯏꯇꯥꯔꯦꯀꯣ
ꯎꯝ
ꯈꯔ ꯑꯗꯨꯝ ꯇꯣꯉꯥꯟꯂꯝꯧꯕꯅꯦ ꯑꯩꯈꯣꯏ ꯅꯣꯏꯗꯤ ꯀꯃꯥꯏꯅ ꯊꯣꯡ ꯍꯧꯖꯤꯛ ꯃꯃꯥꯟ ꯊꯣꯡꯁꯦ ꯀꯩ
ꯍꯧꯖꯤꯛꯀꯤ ꯀꯩꯅꯣꯁꯦ ꯁꯤꯁꯤꯅ ꯈꯔ ꯇꯣꯉꯥꯟꯕ ꯃꯥꯜꯂꯦꯕ ꯉꯥꯍꯩꯁꯤꯅ ꯍꯥꯏꯗꯤ ꯊꯥꯎ ꯌꯥꯝ ꯊꯣꯛꯏꯗꯅꯪ ꯉꯥꯍꯩꯁꯤꯗꯤ ꯑꯗꯨꯒ ꯎꯟꯒꯤ ꯎꯟꯒꯤ ꯉꯥꯁꯨ ꯑꯣꯏꯕꯒꯤ ꯑꯃ ꯑꯁꯤꯅ ꯈꯤꯇꯪꯗꯤ ꯇꯣꯡꯉꯥꯜꯂꯦ ꯈꯨꯊꯣꯡꯗꯣ ꯑꯗꯨꯒ ꯑꯇꯩ ꯑꯇꯩ ꯉꯥ ꯊꯣꯡꯕꯁꯦ ꯃꯈꯜ ꯃꯈꯜ ꯀꯩ ꯍꯥꯏꯗꯣꯏꯅꯣ ꯈꯪꯗꯦꯗ
ꯃꯍꯤ ꯌꯥꯝꯍꯟꯕ꯭ꯔꯥ ꯅꯠꯇ꯭ꯔꯒ ꯃꯍꯤ
ꯃꯍꯤꯁꯦ ꯆꯥꯡ ꯆꯥꯡ ꯑꯝꯗ ꯑꯗꯨꯝ ꯌꯥꯝ ꯌꯥꯝ ꯀꯟꯅ ꯌꯥꯝꯕꯁꯨꯅ ꯅꯠꯇꯕꯤ ꯑꯗꯨꯒ ꯃꯍꯤ ꯏꯌꯥꯎ ꯌꯥꯎꯗꯕꯗꯣ ꯑꯗꯨꯁꯨ ꯅꯠꯇꯕꯤ ꯑꯗꯨꯝ ꯃꯍꯤ ꯇꯣꯠꯅꯕꯗꯤ ꯑꯗꯨꯝ ꯌꯥꯎꯕꯗꯣ ꯈꯔ ꯑꯗꯨꯃꯥꯏꯅ ꯇꯧꯋꯤ ꯑꯥ
ꯉꯥ ꯊꯣꯡꯕꯗ ꯈ꯭ꯋꯥꯏꯗꯒꯤ ꯍꯥꯎꯕ ꯃꯆꯜꯁꯦ ꯍꯥꯏꯗꯤ ꯀꯔꯤ ꯑꯣꯏꯗꯣꯏꯅꯣ ꯃꯔꯛꯁꯤꯗ ꯍꯥꯏꯗꯤ ꯁꯤꯃꯗꯤ ꯊꯝ ꯁꯤꯃꯗꯤ ꯍꯥꯞꯇ꯭ꯔꯗꯤꯀꯣ ꯉꯥꯒꯤ ꯉꯥꯒꯤ ꯀꯩ ꯍꯥꯏꯖꯦ ꯉꯥꯊꯣꯡꯕ ꯃꯥꯟꯗꯕꯅꯦ ꯍꯥꯏꯖꯦꯔ ꯑꯃ ꯂꯩꯗꯅꯀꯣ ꯃꯔꯛꯇꯨꯗ
ꯎꯝ
ꯇꯣꯞ ꯇꯣꯞꯄ ꯑꯃ ꯂꯩꯗꯅꯀꯣ ꯍꯥꯏꯗꯤ ꯍꯣꯏ ꯑꯗꯨꯒꯨꯝꯕꯗꯣ ꯑꯃ ꯀꯩ ꯑꯣꯏꯗꯣꯏꯅꯣ ꯁꯤ ꯉꯥ ꯊꯣꯡꯕꯁꯤꯅ
ꯉꯥ ꯊꯣꯡꯕꯁꯤꯗ ꯂꯣꯏꯅꯃꯛ ꯃꯆꯜ ꯂꯣꯏꯅꯃꯛꯁꯦ ꯃꯔꯨꯗꯤ ꯂꯣꯏ ꯑꯣꯏꯗꯅ ꯈꯔ ꯍꯦꯟꯅ ꯃꯔꯨ ꯑꯣꯏꯕꯁꯦ ꯀꯩꯅꯣ ꯁꯥ ꯃꯔꯣꯏꯗꯣ ꯑꯗꯨ ꯑꯣꯏꯒꯗ꯭ꯔꯥ ꯈꯪꯗꯦꯗ ꯑꯩ ꯑꯩ ꯈꯪꯗꯦ ꯍꯣꯏ ꯇꯤꯡꯈꯪ ꯃꯔꯣꯏꯒꯁꯨ ꯍꯥꯏꯅꯕꯅꯦ
ꯑꯗꯣ ꯀꯩꯅꯣꯁꯨ ꯍꯥꯞꯅꯕ ꯃꯥꯜꯂꯦ ꯑꯩꯈꯣꯏ ꯀꯩꯅꯣꯁꯨ ꯍꯥꯞꯅꯕ ꯃꯥꯜꯂꯦ ꯀꯔꯤꯕ ꯀꯣꯝꯂꯥꯒꯤ ꯇꯥꯏꯞꯇ ꯑꯃ ꯇꯧꯔꯒ ꯃꯥꯒꯤ ꯑꯣ ꯍ ꯀꯩꯔꯤꯕ
ꯃꯀꯨꯗꯣ ꯃꯀꯨꯗꯣ ꯅꯠꯇ꯭ꯔꯣ ꯍꯩꯔꯤꯕꯣꯞ ꯍꯩꯔꯤꯕꯣꯣꯛ ꯀꯧꯋꯦ ꯎꯝ ꯑꯗꯨ ꯑꯗꯨꯁꯨ ꯃꯔꯨ ꯑꯣꯏ ꯍꯣꯏ ꯑꯗꯨ ꯃꯔꯨ ꯑꯣꯏꯅ ꯍꯥꯏꯗꯤ ꯍꯦꯟꯅ ꯃꯅꯝ ꯅꯨꯡꯁꯤꯍꯜꯂꯒ ꯈꯜꯂꯛ__ ꯊꯤꯔꯥꯒ ꯆꯥꯅꯕꯅꯦꯕꯥ ꯃꯤ